ꯐꯝꯃ ꯂꯩꯌꯦ ꯅꯪꯗꯤ
ꯅꯣꯏꯒꯤ ꯕꯦꯛꯒ꯭ꯔꯥꯎꯟꯁꯦ ꯀꯩꯅꯣ ꯀꯩꯅꯣ ꯇꯧꯔꯦꯅꯦ
ꯀꯩ ꯇꯧꯔꯒꯦ ꯀꯩꯗꯧꯔꯒꯦꯕ
ꯅꯣꯏꯒꯤ ꯕꯦꯛꯒ꯭ꯔꯥꯎꯟꯗꯣ ꯈꯔ ꯂꯥꯡꯕꯃꯜꯂꯤꯅꯦꯀꯣ ꯅꯇ꯭ꯔꯣ
ꯏꯁ ꯀꯔꯤ
ꯍꯂꯣ ꯍꯜꯂꯣ
ꯇꯥꯔꯕ꯭ꯔꯣ ꯍꯜꯂꯣ
ꯍꯣꯏ ꯇꯥꯏ ꯍꯣꯏ ꯑꯩꯗꯤ ꯇꯥꯏ
ꯇꯥꯕ꯭ꯔꯣ
ꯍꯣꯏꯌꯦ
ꯀꯩꯗꯧꯔꯤꯒꯦ
ꯀꯔꯤꯁꯨ ꯇꯧꯗꯦꯗ ꯁꯨꯝ ꯋꯥꯔꯤ ꯁꯥꯕꯒꯤ ꯋꯥꯅꯤ ꯑꯇꯣꯞꯄꯗꯤ ꯇꯧꯗꯦ
ꯆꯥꯛꯇꯥꯥꯔꯕꯣ
ꯆꯥꯛꯇꯤ ꯆꯥꯛꯇ꯭ꯔꯤꯌꯦ
ꯎꯝ ꯀꯅꯥ ꯀꯅꯥ ꯂꯩꯒꯦ ꯑꯩꯈꯣꯏꯗꯤ ꯆꯥꯛ ꯊꯣꯡꯉꯒ ꯂꯩꯔꯦ
ꯆꯥꯛ ꯊꯣꯡꯡꯂꯒ ꯂꯩꯑꯕ
ꯑ ꯍꯣꯏ
ꯀꯔꯤ ꯊꯣꯡꯒꯦ
ꯑꯁ ꯀꯩꯗ ꯇꯗꯅꯣ ꯈꯪꯗ ꯃ ꯇꯔ
ꯐꯉꯥꯏ ꯑꯣꯏꯣꯏ
ꯑꯗꯨ ꯊꯣꯉꯁ ꯆꯦꯔꯣ ꯈꯜꯂꯒ ꯂꯩꯕꯅꯦ
ꯅ ꯀꯅꯥ ꯀꯅꯥ ꯂꯩꯒ
ꯃꯅꯕꯤ ꯀꯒꯤ
ꯅꯣꯏꯁꯦ ꯂꯝꯕꯤ ꯃꯅꯥꯛꯇ ꯂꯩꯔꯃꯅꯦꯀꯣ
ꯍꯣꯏ
ꯒꯥꯔꯒꯤ ꯃ ꯃꯈꯟꯁꯜꯔ ꯑꯗꯨ ꯒꯥꯔꯤꯒꯤ ꯃꯈꯣꯟꯁꯨ ꯇꯥꯏ ꯑꯗꯨꯒ ꯍꯨꯏꯁꯨ ꯂꯩꯃꯂꯦ
ꯍ ꯍꯏ ꯆ ꯂꯩ
ꯑꯗꯨꯒ ꯃꯤꯁꯨ ꯌꯥꯝ ꯂꯩ ꯌꯥꯝ ꯌꯥꯝ ꯂꯥꯡꯄꯅꯦ
ꯍꯧꯖꯤꯛꯇꯤ ꯂꯥꯡ ꯍꯧꯖꯤꯛꯁꯨ ꯂꯥꯡꯕ꯭ꯔꯣꯅꯦ
ꯍꯧꯖꯤꯗꯤ ꯈ꯭ꯔ ꯐꯔꯦ
ꯊꯣꯡ ꯊꯣꯡ ꯂꯣꯛ ꯇꯧꯕꯤꯒꯔꯣ ꯀꯔꯤ ꯀꯔꯤꯅꯣ ꯈꯔ ꯈꯔꯗꯤ ꯐꯔꯦ ꯍꯧꯖꯤꯛꯁꯦ
ꯑꯥ ꯑꯩ ꯊꯣꯡꯕꯅꯥꯛꯇ ꯐꯝꯃ ꯂꯩꯕꯀꯣ ꯑꯗꯨꯗꯤ
ꯑꯆꯥ ꯃꯗꯤ ꯂꯥꯛꯄꯂꯣ
ꯑꯣꯏ ꯂꯥꯛꯑꯦ ꯃꯩꯗꯤ ꯔꯦꯒꯨꯂꯔꯅꯤ ꯀꯥꯏꯅ
ꯅꯪ ꯀꯔꯤ ꯊꯕꯛ ꯇꯧꯒꯦ
ꯀꯒꯨꯔ ꯀꯥꯔꯒ ꯂꯩꯕꯅꯦ
ꯑꯣ ꯑ ꯒ꯭ꯔꯦꯖꯨꯌꯦꯁꯟ ꯀꯥꯕ꯭ꯔꯣ
ꯅꯠꯇ ꯀ ꯋꯥꯁꯇ ꯀꯥꯅꯤ
ꯑꯣ ꯑꯠꯆꯥ
ꯑꯩꯉꯣꯟꯗꯣꯟ ꯑꯩꯉꯣꯟꯗꯒ ꯃꯤꯁꯤꯡꯁꯦ ꯒ꯭ꯔꯦꯖꯨꯌꯦꯦꯁꯟ ꯀꯥꯕ ꯑꯗꯨ ꯈꯛꯇꯅꯤ ꯍꯪꯉꯁꯦ
ꯃꯝ ꯈꯪꯕ꯭ꯔꯣ
ꯑꯩ ꯈꯣꯟꯖꯦꯜ ꯑꯣꯏꯔꯝꯅꯦ
ꯃꯤꯁꯨ ꯃꯤꯁꯨ ꯑꯗꯨꯃꯥꯏꯅ ꯍꯥꯏꯔꯛꯄ꯭ꯔꯣ ꯈꯪ ꯆꯨꯝꯃꯦ ꯆꯨꯝꯃꯦ ꯍꯣꯏ
ꯃꯤ ꯃꯤ ꯈꯔꯅ ꯌꯨꯝ ꯄꯥꯜꯂꯕꯣ ꯍꯥꯏꯕꯁꯨ ꯌꯥꯎꯋꯦ ꯅꯆꯥ ꯀꯌꯥ ꯅꯆꯥ ꯀꯌꯥ ꯁꯨꯔꯒꯦ ꯍꯥꯏꯕ ꯂꯩꯑꯦ
ꯑꯣ ꯑ
ꯑ ꯑꯗꯨꯒꯥꯎꯕ ꯃꯤ ꯈꯔ
ꯅꯪꯒꯤ ꯈꯣꯡꯖꯦꯜꯗꯣ ꯈꯔ ꯆꯥꯎꯧꯗꯤ ꯆꯥꯎꯧꯋꯏꯅꯦ ꯑꯗꯨꯒꯤꯅꯤꯅꯦ
ꯑ ꯃꯤ ꯈꯔꯅ ꯑꯗꯨꯒ ꯅꯪ ꯑꯣꯖꯥ ꯇꯧꯔꯤꯅꯣ ꯑꯁꯤꯒꯛꯇ ꯑꯁꯤꯁꯨ ꯍꯥꯏꯌꯦ ꯑꯁ ꯅꯣꯡꯅꯤꯡꯕꯁꯤꯗꯤꯀꯣ ꯑꯩ ꯏꯊꯟꯗꯀꯣ ꯈꯜꯂꯒꯀꯣ
ꯑ
ꯍꯥꯏꯕꯗꯤ ꯈꯪꯗ꯭ꯔꯗꯤ ꯑꯁꯤ ꯀꯔꯤ ꯇꯧꯔꯤꯅꯣ ꯀꯩꯗꯅ ꯍꯥꯡꯕ ꯌꯥꯏꯗꯅ ꯃꯣꯏꯅꯀꯣ ꯑꯁꯤꯒꯨꯝꯕꯁꯨ ꯍꯪꯗ꯭ꯔꯒꯀꯣ ꯗꯥꯏꯔꯦꯛ ꯇꯦꯔꯦ ꯉꯥꯡꯕꯗꯣ ꯅꯪ ꯅꯪ ꯀꯔꯤ ꯊꯕꯛ ꯇꯧꯔꯤꯅꯣ ꯑꯗꯨꯒꯨꯝꯕꯁꯨ ꯍꯪꯗꯦꯕ ꯅꯪꯅ ꯆꯥꯛ ꯀꯌꯥ ꯁꯨꯔꯒꯦ ꯍꯪꯕꯗꯨꯅꯦ ꯅꯍꯥꯟꯗꯣ ꯑꯩ ꯅꯣꯡꯅꯤꯡꯕꯁꯤꯅꯦꯕꯣ ꯑꯗꯨ ꯅꯨꯄꯤꯁꯨ ꯌꯨꯝ ꯄꯥꯟꯕ ꯃꯥꯜꯂꯦꯕ
ꯑꯥ
ꯌꯨꯝ ꯄꯥꯂꯦ ꯍꯥꯏꯌꯦ ꯃꯥꯒꯤ ꯃꯆꯥꯗꯣ ꯊꯥ ꯊꯥ ꯃꯉꯥ ꯐꯥꯔꯦ ꯍꯥꯏꯌꯦꯕ ꯆꯥ ꯑꯃ ꯈꯛꯇꯅꯦꯕ ꯑꯩꯉꯣꯟꯗꯁꯨꯀꯣ ꯅꯪ ꯅꯪ ꯅꯪ ꯅꯆꯥ ꯀꯌꯥ ꯂꯩꯔꯕꯣ ꯅꯪꯒꯤ ꯅꯨꯄꯥꯗꯤ ꯀꯩ ꯊꯕꯛ ꯇꯧꯔꯤꯅꯣ ꯑꯩꯉꯣꯟꯗ ꯑꯗꯨꯝ ꯍꯪꯉꯛꯄ ꯋꯥ ꯕꯥꯅꯤꯗ ꯑꯁ ꯑꯩꯗꯤꯀꯣ ꯉꯛꯈ꯭ꯔꯕꯅꯤꯍꯦꯗꯨ ꯈꯜꯂꯒ ꯀꯣ ꯑꯩꯅ ꯂꯩꯁꯥꯕꯤꯅꯦ ꯍꯥꯏ ꯑꯁ ꯂꯩꯁꯥꯕꯤꯅ꯭ꯔꯣ ꯍꯥꯏ ꯑꯁ ꯂ ꯔꯦꯍꯦ ꯍꯥꯏ ꯃꯥ ꯑꯣꯏꯅ ꯏꯀꯥꯏꯕ ꯃꯥꯜꯂꯦꯕ
ꯑꯣ ꯑꯆꯥ ꯁꯇꯥꯗꯤꯒꯦꯞꯣ
ꯑ ꯇꯗꯤꯒꯦꯕ ꯨꯃꯁꯦ ꯂꯩꯥꯏꯇ ꯑꯥꯏ ꯈꯣꯟꯖꯦꯅ ꯆꯥꯎꯕ ꯈꯛꯇꯅꯦꯕ ꯌꯦꯛꯈ꯭ꯔꯁꯨ ꯑꯗꯨꯝ ꯄꯤꯛꯂꯁꯨ ꯑꯗꯨꯝ ꯈꯣꯟꯖꯦꯜ ꯆꯥꯎꯕ ꯂꯩꯗꯅ
ꯍꯣꯏ ꯍꯣꯏ ꯂꯩꯑ ꯂꯩꯑ ꯂꯩꯑ
ꯑꯩꯁꯨ ꯑꯗꯨꯒꯨꯝꯕ ꯃꯤ ꯑꯣꯏꯕꯒꯤꯅꯦ ꯐꯣꯟꯗꯗꯤ ꯌꯥꯝ ꯆꯥꯎꯋꯦ ꯑꯗꯣ ꯑꯁꯦꯡꯕꯗꯗꯤ ꯌꯥꯝ ꯆꯥꯎꯕꯗꯤ ꯅꯠꯇꯦꯔ ꯏꯃꯥꯟ ꯏꯃꯥꯟꯕꯤ ꯑꯣ ꯏꯃ ꯍꯣꯏ
ꯍꯔꯣ ꯍꯥꯏꯔꯣ ꯍꯥꯏꯔꯣ
ꯏꯃꯥꯟꯅꯕꯤꯁꯤꯡꯁꯨ ꯍꯥꯏꯌꯦ ꯅꯪꯒꯤ ꯈꯣꯟꯖꯦꯜꯗꯣ ꯃꯤ ꯈꯔꯗꯤ ꯑ ꯑꯃꯐꯥꯎ ꯇꯥꯗꯕꯒꯤ ꯇꯥꯔꯗꯤ ꯅꯪꯒꯤ ꯈꯣꯟꯖꯦꯜꯁꯦ ꯌꯥꯝ ꯆꯥꯎꯋꯦ ꯍꯥꯏꯔꯒꯅꯤ ꯑꯗꯨꯝ ꯀꯨꯏꯅ ꯑꯗꯨꯝ ꯂꯩꯃꯤꯟꯅꯔꯗꯤꯀꯣ
ꯎꯝ
ꯐꯜꯂꯣꯏ ꯍꯥꯏ ꯐꯣꯟ ꯐꯣꯟꯗꯗꯤ ꯈꯔ ꯆꯥꯎꯋꯤ ꯍꯥꯏꯌꯦꯉꯣ ꯑꯩꯕꯨ
ꯍꯔꯦ ꯈꯔ ꯆꯥꯎꯋꯦ ꯑꯩꯁꯨ ꯅꯪꯅ ꯍꯧꯖꯤꯛ ꯍꯥꯏꯕꯒꯨꯝꯅ ꯍꯧꯖꯤꯛ ꯍꯥꯏꯕ ꯂꯣꯏꯅꯃꯛ ꯑꯗꯨꯒꯤ ꯑꯗꯨꯒꯤ ꯋꯥꯈꯜ ꯋꯥꯈꯜꯗꯣ ꯑꯩꯉꯣꯟꯗꯁꯨ ꯂꯥꯛꯑꯀꯣ ꯑꯩꯁꯨ ꯑꯗꯨꯃꯥꯏꯅ ꯍꯪꯁꯤꯦꯔ ꯍꯥꯏꯗꯤ ꯍꯥꯡꯕ ꯍꯧꯁꯤꯔꯥ ꯍꯥꯏꯅ ꯑꯩꯒꯤ ꯋꯥꯈꯜ ꯟꯗꯁꯨ ꯂ ꯂꯥꯛꯕꯅꯤ ꯍꯥ ꯍꯤꯡꯗ꯭ꯔꯤꯉꯩꯗ ꯅꯪ ꯍꯥꯏꯔꯛꯄꯤꯕꯒꯤ ꯌꯥꯝ ꯊꯥꯒꯠꯆꯕꯤ
ꯍꯣꯏ ꯅꯪꯗꯤ ꯀꯩ ꯊꯕꯛ ꯇꯧꯔꯤꯅꯣ
ꯑꯩꯗꯤ ꯍꯧꯖꯤꯛꯇꯤ ꯀꯔꯤ ꯊꯕꯛꯁꯨ ꯇꯧꯗꯦ ꯑꯩ ꯒ꯭ꯔꯦꯖꯨꯌꯦꯁꯟ ꯇꯨ ꯊꯥꯎꯖꯟ ꯇ꯭ꯋꯦꯟꯇꯤ ꯐꯣꯔꯗ ꯗꯤ ꯑꯦꯝ ꯀꯣꯂꯦꯖ ꯑꯣꯐ ꯀꯃꯔꯁ ꯀꯣ
ꯑ
ꯑꯗꯨꯗ ꯒ꯭ꯔꯦꯖꯦꯁꯟ ꯑꯣꯏꯔꯦ ꯑꯗꯣ ꯍꯧꯖꯤꯛꯇꯤ ꯒꯣꯔꯃꯦꯟ ꯖꯣꯕ ꯑꯦꯛꯁꯄꯤꯔꯤꯌꯦꯟꯁ ꯍꯥꯏꯕ ꯇꯥꯔꯦ
ꯍꯣꯏ
ꯑꯗꯨ ꯇꯧꯔꯒ ꯂꯩꯌꯦ ꯑꯩꯒꯤ
ꯑꯁ ꯅꯍꯥꯟ ꯅꯣꯛꯅꯤꯡꯕꯁꯤꯗꯤꯀꯣ ꯂꯣꯏꯔꯕꯅꯦ ꯑ ꯅꯨꯄꯥ ꯑꯃꯒ ꯑꯩ ꯋꯥꯔꯤ ꯁꯅꯕ ꯍꯥꯏꯗꯤꯀꯣ ꯃꯥꯒꯤ ꯃꯥꯒꯤ ꯈꯨꯣꯟꯖꯦꯜꯁꯦ ꯄꯤꯛꯑꯦꯕ ꯄꯤꯛ ꯍꯥꯏꯕꯗꯤ ꯌꯥꯝ ꯄꯤꯛꯄꯗꯤ ꯅꯠꯇꯦ ꯑꯩꯅ ꯅ ꯃꯥ ꯃꯥꯕꯒꯣ ꯅꯪ ꯆꯍꯤ ꯀꯌꯥ ꯁꯨꯔꯒꯦ ꯍꯥꯏꯔꯒ ꯑꯁ ꯆꯍꯤ ꯌꯥꯝꯈ꯭ꯔꯦ ꯑꯩꯗꯤ ꯆꯍꯤ ꯇ꯭ꯋꯦꯟꯇꯤ ꯋꯥꯟ ꯇꯗꯣꯔ ꯈꯟꯕꯅꯦꯕ ꯑꯗꯨꯒꯀꯣꯦ ꯅꯪ ꯆꯍꯤ ꯀꯌꯥ ꯁꯨꯔꯒꯦ ꯍꯥꯏꯔꯒ ꯆꯍꯤ ꯊꯥꯔꯇꯤ ꯇꯨ ꯊꯥꯔꯇꯤ ꯊ꯭ꯔꯤ ꯑꯗꯨꯗꯤ ꯑꯩꯉ ꯃꯥꯅ ꯑꯩꯉꯣꯟꯗ ꯍꯥꯏꯕꯩ ꯑꯩ ꯌꯥꯝ ꯅꯣꯛꯄꯁꯤ ꯑꯗꯨꯒ ꯋꯥꯔꯤꯁꯤ ꯐ ꯉꯝꯗꯕꯅꯤ
ꯑꯣ
ꯑꯩ ꯑꯩꯅꯀꯣ ꯑꯁ ꯀꯔꯤꯒꯤꯅꯣ ꯅꯪ ꯈꯣꯟꯖꯩꯗꯤ ꯑꯗꯨꯝ ꯇꯧꯔ ꯀꯩꯅꯣ ꯌꯥꯝ ꯆꯥꯎꯕꯁꯨ ꯄꯤ ꯄꯛꯑꯦ ꯍꯥꯏꯔꯒ ꯑꯁ ꯑꯩ ꯈꯣꯟꯖꯦꯜꯗꯤ ꯄꯤꯛꯄꯅꯦ ꯑꯉꯥꯡ ꯌꯥꯝ ꯃꯥꯟꯕꯅꯤ ꯃꯥ ꯑꯗꯨꯝ ꯍꯥꯏꯌꯦꯕ ꯃꯤ ꯍꯥꯏꯕꯗꯤ ꯑꯗꯨꯝ ꯂꯩ ꯑꯗꯨꯃꯥꯏꯅ ꯂꯩꯕꯅꯦꯕ ꯅꯍꯥꯟꯁꯨꯒ ꯅꯍꯥꯟꯁꯨ ꯅꯨꯄꯥ ꯑꯃ ꯀꯣꯜ ꯇꯧꯔꯛꯑꯦ ꯃꯥꯗꯣ ꯎꯝ ꯎꯝ ꯃꯥꯒꯤ ꯅꯨꯄꯤ ꯂꯩꯕ ꯃꯥꯜꯜꯂꯤꯦꯗ ꯑꯗꯣ ꯅꯨꯄꯥꯗꯣ ꯑꯩꯅꯀꯣ ꯑ ꯅꯪ ꯅꯨꯄꯤ ꯂꯩꯔꯕꯣ ꯑꯩꯅ ꯍꯪꯕꯀꯣ ꯑꯗꯨꯒꯨꯝꯕ ꯋꯥꯔꯤ ꯍꯥꯏꯔꯛꯀꯅꯨ ꯍꯥꯏꯌꯦ
ꯎꯝ
ꯌꯥꯝ ꯅꯧꯅꯤꯡꯕꯁꯤꯗꯤꯀꯣ ꯅꯣꯡꯅꯤꯡ ꯅꯣꯡꯅꯤꯡꯕ ꯃꯤꯕꯨ ꯋꯥꯔꯤ ꯁꯥꯕ ꯐꯪꯉꯤꯅꯦ
ꯑꯗꯨꯅ ꯐꯗ꯭ꯔꯣ
ꯐꯗꯤ ꯐꯌꯦ ꯑꯗꯨ ꯅꯣꯡꯅꯤꯡꯦ
ꯎꯝ
ꯑ ꯅꯝꯕ
ꯑꯗꯨꯗꯤ ꯍꯌꯦꯡ ꯀꯣꯂꯦꯖꯀ ꯍꯌꯦꯡ ꯁ꯭ꯀꯨꯜ ꯀꯥꯒꯦꯔꯣ
ꯍ ꯍ ꯍꯥꯏ ꯁꯀꯨꯜ ꯇ ꯀꯗ ꯎꯝ ꯅꯪꯗꯤ ꯀꯥꯏꯗ ꯂꯩꯕꯣ ꯌꯨꯝꯗ ꯂꯩꯕ꯭ꯔꯣ
ꯑꯩ ꯌꯨꯝꯗ ꯂꯩꯑꯦ ꯍꯣꯏ ꯑꯩ ꯐꯦꯃꯤꯂꯤ ꯄꯨꯂꯞ ꯂꯩꯑꯦ ꯍꯧꯖꯤꯛꯗꯤ
ꯎꯝ ꯐꯅꯤ ꯄꯣꯂꯔꯁꯤ ꯀꯌꯥꯁꯨ ꯃ
ꯑ ꯀꯔꯦꯕ
ꯅꯪꯒꯤ ꯐꯦꯃꯤꯂꯤ ꯀꯣ ꯄꯨꯂꯞꯁꯦ ꯀꯌꯥ ꯁꯨꯒꯦꯕ ꯅꯆꯤꯟꯗꯅꯥ
ꯑꯩꯈꯣꯏꯗꯣ ꯃꯤ ꯌꯥꯝ ꯑꯩꯈꯣꯏ ꯃꯤ ꯌꯥꯝꯃꯦ
ꯀꯌꯥꯅꯣꯗꯣ
ꯑꯦꯂꯚꯦꯟ
ꯑ ꯅꯪꯅ ꯃꯥꯅꯚꯨꯃꯤ ꯌꯥꯃꯦ
ꯌꯥꯝꯃꯦ ꯍꯣꯏ ꯌꯥꯝꯃꯦ ꯑꯩ ꯉꯁꯥꯏꯁꯨ ꯍꯥꯏꯔꯤꯁꯤꯁꯨ ꯌꯥꯝꯃꯦꯅ
ꯑꯩ ꯀꯥꯎꯕ
ꯎꯝ
ꯌꯥꯝꯃꯦ ꯌꯥꯃꯦ ꯈꯔ ꯍꯥꯏꯔ ꯑꯗꯨꯗꯤꯀꯣ ꯌꯥꯝꯕꯁꯦ ꯈꯔ ꯐꯩꯌꯦ ꯑꯩꯒꯤꯗꯤ ꯇꯔꯨꯛꯅꯦ
ꯇꯣꯅꯦꯪ ꯅꯪ ꯅꯪꯒꯤ ꯃꯨꯗ ꯅꯪꯒꯤ ꯃꯨꯗ ꯍꯥꯏꯕ ꯍꯥꯏꯔꯣ ꯍꯥꯏꯔꯗꯤ ꯅꯪ ꯀꯔꯤ ꯍꯥꯏꯅꯤ ꯃꯤ ꯌꯥꯝ ꯊꯕꯅ ꯐꯕ꯭ꯔꯣ ꯅꯠꯇ꯭ꯔꯗꯤ ꯃꯤ ꯌꯥꯝꯗꯕꯅ ꯐꯕ꯭ꯔꯣ ꯅꯉꯥꯡ ꯀꯔꯤ ꯍꯥꯏꯅꯤꯡꯉꯦ ꯑꯁꯤꯗ
ꯑ ꯍꯥꯏꯔꯗꯤꯀꯣ ꯍꯣꯏ ꯍꯥꯏꯔꯛꯀꯦ ꯎ ꯑꯩꯒꯤ ꯃꯨꯠꯇ ꯍꯥꯏꯔꯗꯤꯀꯣ ꯃꯤ ꯌꯥꯝꯕꯁꯦ ꯑꯉꯥꯡ ꯑꯣꯏꯔꯤꯉꯩꯗꯤ ꯌꯥꯝ ꯋꯥꯏꯑꯦ ꯆꯥꯎꯕꯨ ꯆꯥꯎꯔꯒ ꯑꯗꯨꯝ ꯃꯥꯒꯤ ꯃꯁꯥ ꯃꯁꯥꯒꯤ ꯑꯗꯨꯝ ꯊꯕꯛ ꯁꯨꯔꯗꯤꯀꯣ ꯃꯃꯥ ꯃꯄꯥ ꯑꯣꯏꯕꯁꯤꯡꯗꯤ ꯅꯨꯡꯉꯥꯏꯌꯦꯕ ꯑꯗꯨꯝ ꯑꯗꯨꯝ ꯑꯅꯤꯃꯛ ꯐꯩꯗ ꯑꯉꯥꯡ ꯌꯥꯝ ꯌꯥꯝꯗ꯭ꯔꯁꯨ ꯐꯩꯌꯦ ꯌꯥꯝꯅꯁꯨꯩ ꯀꯩꯌꯦ ꯑꯗꯨꯗꯤ ꯃꯤꯅꯦ ꯑꯄꯥꯝ ꯑꯄꯥꯝꯕꯅꯤꯗꯅ
ꯅꯪ ꯅꯪꯗ ꯃꯤ ꯍꯣꯏ ꯍꯣꯏ ꯅꯪꯗꯤ ꯃꯤ ꯌꯥꯝꯒ ꯇꯎꯔꯣ ꯅꯪꯗꯤ ꯃꯤ ꯌꯥꯝ
ꯑꯗꯨꯒꯀꯣ ꯃꯤ ꯃꯔꯤ ꯃꯤ ꯃꯔꯤ ꯃꯤ ꯃꯔꯤꯕꯨ ꯂꯩꯔꯗꯤ ꯌꯥꯔꯦꯗ
ꯑꯣ ꯑꯗꯨꯗꯤ ꯏꯁꯃꯣꯜ ꯐꯦꯃꯤꯂꯤꯗ ꯏꯁꯃꯣꯜ ꯐꯦꯃꯤꯂꯤꯗ ꯌꯥꯎꯔꯦꯅꯦ ꯅꯠꯇ꯭ꯔꯣ
ꯇꯗꯤ ꯍꯥꯏꯗꯤꯅ ꯍꯣꯏ ꯃꯤ ꯌꯥꯝꯅꯁꯨ ꯋꯥꯅꯤꯡꯉꯥꯏꯅꯤꯕ
ꯃꯥꯅꯤ ꯃꯥꯅꯤ ꯆꯨꯝꯃꯦꯦꯝ ꯅꯣꯏꯕꯥ ꯅꯣꯏ ꯃꯃꯥ ꯕꯥ ꯍꯣꯏꯗꯤ ꯀꯔꯤ ꯊꯄꯠ ꯁꯨꯒꯦ
ꯑ ꯃꯣꯏꯗꯤ ꯊꯕꯛ ꯁꯨꯗꯦ ꯑꯗꯨꯝ ꯌꯨꯝꯗꯀꯣ
ꯑꯥ
ꯑꯗꯨꯝ ꯂꯩꯌꯦ
ꯑꯆꯥ ꯅꯪꯒꯤ ꯁꯤꯞꯂꯤꯡꯁ ꯆ꯭ꯔꯣ ꯅꯪꯒꯤ ꯃꯊꯛꯇ ꯂꯩꯕ꯭ꯔꯣ ꯅꯪꯅ ꯑꯍꯟ ꯑꯣꯏꯕ꯭ꯔꯣ
ꯑꯩꯅ ꯈ꯭ꯋꯥꯏꯗꯒꯤꯩ ꯑꯇꯣꯝꯕꯤ ꯅꯨꯄꯤꯗꯒꯤ ꯑꯇꯣꯝꯕꯤ
ꯑꯣ ꯑꯆꯥ
ꯑꯩꯒꯤ ꯃꯊꯛꯇꯀꯣ ꯑꯩꯒꯤ ꯑꯩꯒꯤ ꯃꯊꯛꯛꯇꯣ ꯑꯣꯣ ꯇꯥꯕ꯭ꯔꯣ ꯑꯩꯒꯤ ꯃꯊꯛꯇ ꯏꯆꯦ ꯏꯆꯦ ꯃꯔꯤ ꯂꯩꯌꯦꯕ ꯑꯩꯒꯤ ꯃꯊꯛꯇ ꯑꯗꯨꯒ ꯑꯩꯒꯤ ꯃꯈꯥꯗꯨꯅ ꯑꯩꯒꯤꯦ ꯏꯅꯥꯅꯄꯥꯃ ꯍꯣ
ꯑ ꯅꯨꯄꯥ ꯑꯃ ꯈꯛꯇ
ꯍꯣꯏ ꯃꯤ ꯇꯔꯔꯨꯅꯤꯗꯅ
ꯑ ꯑꯠꯆꯥ ꯑꯗꯨꯗꯤ ꯅꯨꯄꯥꯗꯤ ꯌꯥꯝ ꯊꯦꯅꯦ ꯅꯣꯏ ꯌ ꯌꯨꯝꯁꯦ
ꯎꯝ ꯄꯁꯤꯦ ꯇꯥꯉꯦ ꯎꯝ
ꯑꯣꯏꯇꯥꯔꯗꯤ ꯀꯃꯥꯏꯅ ꯂꯩꯧꯅꯣ
ꯑ ꯋꯦꯗꯔꯁꯗꯤ ꯁꯥꯥꯕꯅꯦ ꯑꯩꯃꯤ ꯏꯗꯔꯁꯤ ꯅꯣꯏꯣꯏ ꯑꯗꯨꯗꯤ ꯁꯥꯗ꯭ꯔꯣ ꯍꯥꯥ
ꯋꯥꯀꯤꯡ ꯃꯠ ꯍꯣꯛꯇꯔꯣ
ꯑꯁ ꯋꯥꯀꯤꯝꯇꯅꯤꯡꯉꯥꯏꯁꯦ ꯇꯂꯦꯗ
ꯅꯨꯄꯤ ꯑꯌꯥꯝꯕꯗꯤ ꯑꯗꯨꯃꯥꯏꯅ ꯍꯥꯏꯔꯤꯅ ꯀꯔꯤꯒꯤꯅꯣꯅꯦ ꯊꯕꯛ ꯆꯤꯟ
ꯍꯣꯏ ꯅꯨꯄꯤ ꯑꯌꯥꯝꯕꯅꯗꯤ ꯑꯗꯨꯝ ꯃꯀꯤꯤ ꯆꯠꯂꯦ ꯑꯗꯣ ꯑꯩꯗꯤ ꯑꯗꯨꯒꯨꯝꯕꯗꯣ ꯆꯠꯇꯤ ꯆꯠꯅꯤꯡꯉꯦꯗ ꯇꯟ ꯆꯥꯅꯤꯡꯉꯥꯏ ꯇꯟꯕꯀꯣ
ꯑꯣ ꯑꯣ
ꯆꯠꯄ ꯌꯥꯔꯗꯤ ꯑꯗꯨꯝ ꯆꯠꯄ ꯆꯠꯄ ꯌꯥꯕꯗꯤ ꯑꯗꯨꯝ ꯆꯠꯄ ꯌꯥꯏꯕ ꯑꯗꯨ ꯇꯅꯤ ꯍꯥꯏꯥꯏ ꯇꯅꯤ ꯑꯗꯨ
ꯑꯣ ꯑꯆꯥ ꯑꯗꯨꯗꯤ ꯒꯦꯝ